ꯇꯥꯄꯔꯣ
ꯍꯜꯂꯣ
ꯎꯝ ꯇꯥꯏꯌꯦ ꯀꯩ ꯇꯧꯔꯤꯅꯣ
ꯑꯗꯨꯝ ꯐꯝꯔꯒ ꯂꯩꯌꯦ
ꯑꯣ ꯀꯩ ꯌꯦꯟꯖꯥꯡ ꯆꯥꯔꯒꯦ
ꯑꯁ ꯗꯜ ꯆꯌꯦꯗ ꯍꯁ ꯆ
ꯎ ꯇꯥꯔꯗꯤ ꯃꯤꯅ ꯍꯥꯏꯅꯩꯁꯤꯅ ꯑꯆꯧ ꯑꯁꯥꯡꯅ ꯆꯥꯕ ꯍꯤꯟꯖꯥꯡꯅꯦꯅ
ꯈꯪꯗꯦ ꯑꯗꯨ ꯑꯣꯏꯔꯕ꯭ꯔꯥ ꯈꯪꯗꯦ ꯑꯁ ꯑꯦꯕ꯭ꯔꯤ ꯃꯣꯔꯅꯤꯡ ꯗꯥꯜ ꯑꯦꯕ꯭ꯔꯤ ꯃꯣꯔꯅꯤꯡ ꯗꯥꯜ ꯆꯥꯃꯟꯗꯅ ꯀꯦꯟꯈ꯭ꯔꯦꯍꯦ
ꯍꯣꯁꯇꯦꯜꯗ ꯏꯕꯒ ꯌꯥꯝꯅ ꯆꯥꯎꯕ ꯃꯤꯒ ꯑꯣꯏꯔꯛꯀꯗꯕ ꯃꯥꯜꯂꯦ ꯏꯟꯖꯥꯡꯒ
ꯑꯆꯧꯕ ꯃꯤ ꯍꯥꯏꯔꯒ ꯑꯣꯐꯤꯁꯥꯔ ꯅꯠꯇ꯭ꯔꯒ ꯌꯥꯝ ꯅꯣꯏꯈꯠꯂꯗꯤ ꯂꯣꯏꯔꯦ
ꯍꯣꯏ ꯑꯁ ꯗꯥꯜ ꯗꯥꯜ ꯆꯥꯃꯟꯕꯤꯒꯤ ꯄꯨꯛꯇꯨ ꯄꯣꯝ ꯄꯣꯝꯔꯛꯈ꯭ꯔꯦ
ꯑꯆꯕ ꯑ ꯆꯥꯎꯕ ꯍꯥꯏꯔꯒ ꯅꯪꯅ ꯁꯤ ꯃ ꯐꯐꯝꯗ ꯅꯠꯇꯕꯤꯗ ꯄꯨꯛꯇ ꯂꯣꯏꯅ ꯇꯥꯏꯔꯅꯤ
ꯑꯣꯐꯤꯁꯔ ꯅꯠꯇꯕꯤꯗ ꯄꯨꯛꯂꯣꯝꯗꯅ ꯆꯥꯎꯔꯛꯄ ꯆꯥꯔꯕ ꯅꯣꯏꯗꯤ
ꯎꯝ ꯁꯣꯏꯅ ꯆꯥꯔꯦ ꯂꯥꯕꯨ ꯂꯥꯝ ꯇꯧꯔꯦꯗ ꯑꯃꯨꯛꯀ ꯈꯣꯏꯗꯤ ꯄꯣꯛꯆꯥꯏ
ꯁ ꯍꯥꯎꯋꯦꯍꯦ ꯅꯣꯏꯗꯤ ꯑꯩꯈꯣꯏꯗꯤ ꯑ ꯑꯣꯛꯁꯥ ꯄꯣꯛ ꯎꯗꯕ ꯊ꯭ꯔꯤ ꯃꯟꯁ ꯑꯩꯒꯣ ꯑꯣꯏꯈ꯭ꯔꯦ
ꯅꯨꯡꯁꯤꯈ꯭ꯔꯦꯗ ꯈ꯭ꯔꯤꯁꯃꯥꯁ ꯉꯥꯏꯕ ꯋꯥꯔꯝꯃꯅꯤ
ꯏꯟꯑꯣꯗꯤꯕꯜ ꯍꯣꯏ ꯈ꯭ꯔꯤꯁꯃꯥꯁ ꯉꯥꯏꯕ ꯋꯥꯈ꯭ꯔꯦ ꯌꯨꯝꯁꯨ ꯆꯠꯄ ꯌꯥꯗ ꯑꯁ
ꯎꯝ ꯅꯣꯏ ꯌꯨꯝꯗ ꯂꯩꯑꯦ ꯍꯣꯁꯇꯦꯜꯗꯁꯨ ꯀꯩꯅꯣ ꯇꯧꯔꯝꯒꯅꯤꯗ ꯍꯞꯇꯥꯗ ꯑꯅꯤꯔꯛꯒꯨꯝꯕꯗꯤ ꯑꯍꯥꯎꯕ ꯄꯤꯔꯝꯒꯅꯤ
ꯑꯣ ꯑꯩꯈꯣꯏꯗꯨ ꯑꯣ ꯑꯍꯨꯝ ꯑꯍꯨꯝ ꯃꯔꯛ ꯄꯤꯕꯅꯦ ꯃꯣꯏꯗꯨ ꯕ꯭ꯔꯣꯏꯂꯔꯒꯨꯝꯕ ꯑꯗꯨꯒ ꯐꯤꯁ ꯀꯨꯝꯕ ꯑꯗꯨꯝ ꯄꯤꯌꯦꯕꯀꯣ
ꯐꯩꯌꯦꯅꯦ ꯐꯤꯁ ꯄꯤꯕꯗꯤ ꯎꯝ ꯌꯦꯨꯠꯔꯨꯝꯒꯨꯝꯕꯁꯨ ꯄꯤꯕ ꯅꯨꯃꯤꯠ ꯂꯩꯔꯝꯒꯅꯤ
ꯑ ꯍꯣꯏ ꯌꯦꯔꯨꯝꯁꯨ ꯎꯝ ꯑꯅꯤꯔꯛ ꯑꯍꯨꯝꯔꯛ ꯄꯤꯕꯅꯦ ꯕꯠ ꯑ ꯃꯣꯔꯅꯤꯡ ꯑꯥ ꯍꯣꯏ ꯑꯝ ꯑ ꯑꯗꯨ ꯑꯗꯨ ꯑꯩꯉꯣꯟꯗ ꯌꯦꯟꯒꯨꯝꯕ ꯄꯤꯕꯗꯤ ꯑꯗꯨꯝ ꯌꯥꯝꯕꯅꯦ ꯐꯨꯜ ꯐꯨꯜ ꯇꯦꯡꯀꯣꯠ ꯄꯤꯕꯅꯦ
ꯑꯣ ꯐꯩꯅꯦ ꯑꯁ ꯑꯩꯈꯣꯏ ꯀ꯭ꯂꯥꯁ ꯏꯂꯚꯦꯟ ꯇꯨꯋꯦꯜꯐ ꯂꯩꯔꯤ ꯀꯥꯟꯗ ꯍꯣꯁꯇꯦꯜ ꯂꯩꯕ ꯀꯥꯟꯗ ꯄꯤꯁ ꯑꯍꯨꯝꯔ ꯃꯔꯤꯔꯥ ꯀꯥꯎꯈ꯭ꯔꯦ ꯄꯤꯕꯗꯣ ꯑꯃꯨꯛꯀ ꯅꯦꯛꯁ ꯗꯦꯒꯤ ꯈꯥꯛꯇꯣꯏꯅꯤ
ꯑꯁ ꯇꯧꯋꯦ ꯇꯧꯋꯦ ꯍꯥꯟꯅ ꯍꯥꯟꯅ ꯑꯩ ꯀꯩꯁꯥꯝꯄꯥꯠꯇ ꯀꯩꯁꯝꯄꯥꯠꯇ ꯂꯩꯕ ꯀꯥꯟꯗ ꯅꯤꯠ ꯊꯥꯕ ꯀꯥꯟꯗꯀꯣ ꯃꯣꯏꯅ ꯌꯦꯟ ꯄꯤꯕꯁꯦ ꯃꯣꯏꯁꯦ ꯄꯤꯁ ꯑꯅꯤ ꯑꯅꯤ ꯄꯤꯕꯅꯦꯕ
ꯑꯝ
ꯅꯨꯡꯁꯤꯃꯜꯂꯦ
ꯅꯦꯛꯁ ꯗꯦ ꯅꯦꯛꯁ ꯗꯦ ꯍꯦꯟꯖꯥꯡ ꯍꯥꯎꯔꯣꯏ ꯍꯥꯏꯕꯒꯤ ꯑꯣ ꯃꯍꯤ ꯈꯛꯇꯪ ꯑꯣꯏꯔꯁꯨ ꯃꯄꯪ ꯑꯃꯒ ꯍꯥꯞꯇꯣꯏꯅꯦ ꯑꯗꯨ
ꯎꯝ ꯎꯝ ꯑꯗꯨꯗꯤ ꯂꯥꯛꯑꯦ ꯍꯥꯟꯅ ꯍꯥꯏ ꯁ꯭ꯀꯨꯜ ꯃꯔꯥꯝꯗ ꯀꯥꯕ ꯀꯥꯟꯗꯀꯣ ꯑꯗꯤ ꯑꯩꯈꯣꯏꯅ ꯃꯤꯃꯤꯒꯨꯝꯕ ꯆꯥꯕꯁꯦ ꯃꯤꯃꯤꯗꯤ ꯆꯥꯈ꯭ꯔꯦ ꯑꯗꯨꯒ ꯃꯥꯒꯤ ꯃꯁꯂꯥꯒ ꯑ ꯃꯥꯒꯤ ꯒꯤꯗꯨꯣ ꯑꯁ ꯁꯤ ꯍꯣꯔꯦꯟ ꯆꯥꯛꯀ ꯆꯥꯅꯤꯡꯉꯥꯏꯅꯦ ꯍꯥꯏꯅ ꯊꯝꯃꯦ
ꯑꯁ ꯅꯣꯛꯅꯤꯡꯉꯦꯍꯦ ꯑꯉꯥꯡꯅꯦ ꯄꯨꯔꯥ
ꯗꯤ ꯖꯁ ꯃꯤꯃꯤꯒꯤ ꯃꯁꯂꯥꯗꯨꯁꯨ ꯆꯥꯛ ꯆꯥꯛ ꯐꯖꯅ ꯆꯥꯍꯜꯂꯦꯍꯦ
ꯑꯣ ꯑꯩ ꯑꯁ ꯑꯩꯗꯤ ꯍꯧꯖꯤꯛꯁꯨ ꯃꯤꯃꯤ ꯃꯁꯂꯥꯁꯦ ꯌꯥꯝ ꯄꯥꯝꯃꯦ ꯎꯝ ꯃꯤꯃꯤꯗꯨ ꯀꯩꯅꯣ ꯇꯧꯔꯁꯨ ꯃꯁꯇꯥ ꯄꯤꯀꯦꯠꯇꯨ ꯃꯤꯅ ꯆꯥꯅꯤꯡꯗꯦ ꯑꯟꯏꯟꯇꯦꯜꯂꯤꯖꯦꯕꯜ ꯊꯥꯎꯒ ꯇꯣꯠꯂꯒ ꯑꯗꯨꯝ ꯆꯥꯏ
ꯍꯧꯖꯤꯛꯇꯤ ꯆꯥꯅꯤꯡꯗ꯭ꯔꯦ ꯕꯠ ꯑꯁ ꯍꯥꯟꯅꯗꯤꯀꯣ ꯃꯤꯃꯤꯒꯤ ꯍꯥꯏꯗꯤ ꯃꯤꯃꯤꯗꯤ ꯆꯥꯈ꯭ꯔꯅꯤ ꯑꯗꯨꯒ ꯍꯧꯖꯤꯛꯀꯤ ꯃꯥꯁ ꯂꯥꯛꯑꯒ ꯃꯥꯒꯤ ꯊꯥꯎꯗꯣ ꯑꯁꯤ ꯍꯣꯔꯦꯟꯒ ꯆꯥꯛꯀ ꯆꯥꯅꯤꯡꯉꯅꯦꯔꯒ ꯄꯣꯀꯦꯠꯇꯒ ꯊꯝꯒꯅꯦꯕ ꯑꯁ
ꯍꯧꯖꯤꯛꯁꯨ ꯌꯥꯝ ꯑꯩꯗꯤ ꯑꯗꯨꯝ ꯆꯥꯏ ꯃꯤꯃꯤꯗꯤ ꯄꯨꯔꯥ ꯑꯦꯗꯤꯛꯅꯦ ꯃꯤ ꯃꯤꯗꯤ ꯊꯥꯗꯣꯛꯄ ꯉꯝꯗ꯭ꯔꯦ ꯑꯟꯏꯟꯇꯦꯜꯂꯤꯖꯦꯕꯜ ꯅꯣꯅꯤ
ꯅꯣꯅꯦ ꯍꯧꯖꯤꯛꯁꯨ ꯅꯣꯅꯦꯗ ꯂꯩꯕ꯭ꯔꯣ
ꯎꯝ ꯈꯪꯕꯣ
ꯍꯣꯏ ꯅꯣꯅꯦ ꯈꯪꯉꯤ ꯑꯩꯈꯣꯏ ꯀꯣꯏꯕ ꯌꯥꯝ ꯂꯥꯛꯈ꯭ꯔꯦ ꯅꯣꯅꯦꯗꯨꯁꯨ
ꯑꯣ ꯅꯪꯗꯤ ꯍꯧꯖꯤꯛ ꯍꯣꯁꯇꯦꯜ ꯂꯩꯔꯤꯁꯦ ꯀꯔꯤ ꯇꯧꯔꯤꯅꯣ
ꯂꯥꯏꯔꯤꯛ ꯇꯝꯃꯦ
ꯎꯝ ꯐꯩꯅꯦ ꯂꯥꯏꯔꯤꯛ ꯇꯝꯕꯕꯨ ꯐꯔꯦ ꯁꯤꯗꯤ ꯁꯟꯗꯦ ꯆꯔꯆ ꯆꯠꯄ꯭ꯔꯣ
ꯑ ꯆꯠꯇꯦ ꯑꯍ ꯑꯩꯗꯨ ꯎꯝ ꯇꯨꯝꯗ꯭ꯔꯤ ꯌꯦꯡꯉ ꯉꯔꯥꯡꯗꯒꯤ ꯑꯗꯨ ꯎꯝ ꯄꯨꯡ ꯑꯅꯤ ꯃꯈꯥꯏꯗ ꯏꯪꯂꯦꯟꯒ ꯅꯎꯔꯣꯏ ꯁꯅꯥꯕꯣꯠꯇ ꯌꯦꯡꯉꯤ ꯑꯗꯨꯒ ꯑꯃꯨꯛꯀ ꯃꯣꯔꯅꯤꯡꯗ ꯑꯥꯔꯖꯦꯟꯇꯤꯅꯥꯒ ꯁ꯭ꯋꯤꯖꯔꯂꯦꯟ ꯁꯅꯥꯕꯗꯨ ꯌꯦꯡꯉꯤ
ꯕꯣꯜ ꯌꯦꯡꯕꯁꯤꯡꯗꯤ ꯍꯧꯖꯤꯛꯁꯦ ꯇꯨꯝꯕ ꯃꯇꯝꯅꯤ
ꯍꯣꯏ
ꯕꯣꯜ ꯌꯦꯡꯕꯁꯤꯡꯗꯤ ꯑꯌꯨꯛ ꯄꯨꯡ ꯇꯔꯦꯠ ꯄꯨꯡ ꯅꯤꯄꯥꯜ ꯇꯥꯔꯗꯤ ꯇꯨꯝꯕ ꯍꯧꯔꯅꯤ
ꯑꯗꯨꯅꯦ ꯑꯁ ꯌꯨꯝꯗꯁꯨ ꯑꯩꯒꯤ ꯏꯃꯥꯅ ꯉꯁꯥꯏ ꯐꯣꯟ ꯇꯧꯔꯛꯑꯦ ꯅꯣꯏꯒꯤ ꯋꯥꯔꯜ ꯀꯞ ꯍꯥꯏꯕ ꯅꯣꯏꯒꯤ ꯐꯨꯠꯕꯣꯜꯁꯤꯕꯨ ꯀꯩꯗꯧꯉꯩ ꯂꯣꯏꯒꯦꯔꯥ ꯍꯥꯏꯅ ꯍꯪꯉꯦꯕ ꯀꯗꯥꯏꯒꯤ ꯅꯪꯒꯤ ꯅꯨꯄꯥꯗꯤ ꯇꯨꯝꯕ꯭ꯔꯥ ꯇꯨꯝꯗꯕ꯭ꯔꯁꯨ ꯈꯪꯗ꯭ꯔꯦ ꯉꯔꯥꯡꯁꯨ ꯄꯨꯡ ꯑꯃꯗ ꯍꯧꯒꯠꯂꯦ ꯑꯗꯨꯒ ꯍꯧꯖꯤꯛ ꯐꯥꯎꯕ ꯇꯨꯝꯗ꯭ꯔꯤꯍꯦ
ꯎꯝ ꯀꯩꯅꯣ ꯅꯨꯄꯥꯁꯤꯡꯁꯦ ꯉꯝꯗꯤ ꯉꯝꯃꯦꯍꯦ ꯕꯣꯒꯤꯅꯤ ꯍꯥꯏꯔꯗꯤ ꯊꯥꯗꯣꯛꯄ ꯊꯕꯛꯀꯤꯅꯤ ꯍꯥꯏꯔꯗꯤ ꯏꯁꯁ ꯑ ꯑ ꯇꯧꯔ ꯇꯨꯃ ꯂꯩꯗꯣꯏꯅꯦꯕ ꯑꯗꯨ ꯕꯣꯒꯤꯅꯦ ꯍꯥꯏꯔꯗꯤ ꯃꯁꯥ ꯃꯁꯥꯅ ꯏꯊꯟꯗ ꯑꯂꯥꯔꯝꯒ ꯊꯝꯂꯒ ꯑꯩꯁ ꯕꯣꯜꯒꯤ ꯅꯠꯇ꯭ꯔꯗꯤ ꯕꯣꯒꯤ ꯅꯠꯇ꯭ꯔꯗꯤ ꯑꯂꯥꯝꯕꯨ ꯈꯪꯉꯣꯏ ꯑꯂꯥꯝ ꯂꯥꯛꯑꯁꯨ
ꯍꯣꯏ
ꯃꯅꯥꯛꯇ ꯂꯩꯕꯅ ꯇꯥꯗꯣꯏꯅꯦꯕ ꯑꯗꯨꯒ ꯕꯣꯜꯒꯤꯅꯦ ꯍꯥꯏꯔꯗꯤ ꯏꯁ ꯑꯂꯥꯝꯒꯁꯦ ꯌꯥꯝ ꯈꯪꯉꯦꯕ
ꯎꯝ ꯅꯣꯅꯦꯗꯣ ꯑꯗꯨꯝ ꯈꯔꯗꯤ ꯑꯗꯨꯝ ꯁꯥꯕꯅꯤꯀꯣ
ꯁꯥꯏ ꯑꯗꯣ ꯍꯟꯗꯛꯇꯤ ꯅꯣꯡ ꯇꯥꯕꯒꯤ ꯈꯔꯗꯤ ꯑꯗꯨꯝ ꯅꯨꯡꯉꯥꯏ ꯅꯣꯡ ꯇꯥꯕꯁꯦ ꯅꯨꯡꯁꯥ ꯊꯣꯛꯇꯕꯁꯦ ꯍꯞꯇꯥ ꯑꯃ ꯌꯧꯗꯧꯔꯦ
ꯍꯥꯟꯅ ꯑꯩꯒꯤ ꯐ꯭ꯔꯦꯟꯗꯨ ꯑꯗꯨ ꯅꯣꯅꯦꯗ ꯑꯃ ꯄꯣꯁꯇꯤꯡ ꯇꯧꯔꯝꯃꯦꯕꯀꯣ ꯍꯥꯏꯗꯤ ꯅꯣꯅꯦ ꯕꯖꯥꯔ ꯌꯥꯎꯗ꯭ꯔꯤꯀꯥꯟꯗ ꯄꯟꯖꯥꯕ ꯕꯦꯡ ꯂꯩꯩꯅ
ꯑꯣ ꯑꯣ ꯈꯪꯉꯦ ꯈꯪꯉꯦ
ꯑꯗꯨꯗ ꯑꯩꯒꯤ ꯏꯃꯥꯟꯅꯕ ꯂꯩꯔꯝꯃꯦꯕ
ꯑꯣ
ꯎꯝ
ꯑꯣ ꯄꯟꯖꯥꯕꯇꯣ ꯍꯥꯟꯅ ꯊꯣꯛꯄ ꯃꯇꯝꯗ ꯑꯣꯏꯔꯝꯒꯅꯤ
ꯑ ꯑꯗꯨ ꯍꯧꯖꯤꯛꯁꯨ ꯂꯩꯌꯦꯅ
ꯂꯩꯌꯦ ꯑꯗꯨ ꯀꯨꯏꯗꯤ ꯀꯨꯏꯗ꯭ꯔꯤꯅ ꯄꯟꯖꯥꯕ ꯂꯥꯛꯄꯁꯦ
ꯍꯣꯏ ꯍꯣꯏ ꯍꯣꯏ ꯍꯣꯏ ꯂꯥꯁ ꯌꯔꯗꯅ
ꯂꯁꯤꯌꯔ ꯑꯣꯏꯕ ꯑꯃ ꯇꯧꯋꯦ ꯂꯁꯤꯌꯔꯗ ꯄꯨꯕꯤꯦꯁꯔꯔ ꯀꯥꯎꯈ꯭ꯔꯦ
ꯍꯥꯥꯟ ꯅ ꯁꯨ ꯍꯥꯟꯅꯁꯨ ꯂꯩꯕꯨꯗꯤ ꯂꯩꯕ ꯑꯗꯨ ꯏꯔꯥꯡ ꯂꯩꯕꯒꯤ ꯀ꯭ꯂꯣꯁ ꯇꯧꯔꯒ ꯑꯃꯨꯛꯀ ꯂꯥꯁ ꯌꯔꯅ ꯑꯃꯨꯛꯀ ꯍꯥꯎꯋꯦꯕꯀꯣ
ꯑ
ꯗꯦꯠ ꯄꯦꯇ꯭ꯔꯣꯜ ꯄꯝ ꯑꯃꯅꯀꯤꯗꯨꯀꯣ
ꯑꯣ ꯈꯪꯉꯦ ꯈꯪꯉꯦ
ꯎꯝ ꯑꯗ ꯏꯃꯥꯟꯅꯕꯗꯨꯗ ꯄꯣꯁꯇꯤꯡ ꯇꯥꯔꯝꯕ ꯒꯤ ꯑꯗꯨꯝ ꯂꯥꯛꯑꯦꯕ ꯑꯩꯁꯨ ꯃꯥꯗꯣ ꯑꯥ ꯒ꯭ꯔꯥꯎꯟ ꯑꯥ ꯃꯊꯛꯀꯤ ꯒ꯭ꯔꯥꯎꯟꯒꯤ ꯁꯥꯏꯗꯇ ꯂꯩꯕꯅꯦꯕ ꯁꯥꯏ ꯑꯩꯒꯤ ꯏꯅꯦ ꯑꯩꯒꯤ ꯏꯅꯦꯁꯨ
ꯑꯗꯨꯔꯣꯝꯗꯗꯤ ꯁꯥ ꯂꯣꯏꯅ ꯃꯐꯝ ꯂꯣꯏꯅꯃꯛꯇ ꯁꯥꯏꯌꯦ ꯑꯗꯨ ꯑꯗꯨ ꯑꯗꯨ ꯕꯖꯥꯔꯣꯝꯗ ꯈ꯭ꯋꯥꯏꯗꯒꯤ ꯁꯥꯕꯅꯦ ꯍꯥꯏꯕꯗꯤ ꯃꯈꯥ ꯀꯩꯅꯣ ꯇꯧꯕꯋꯕ ꯀꯣ ꯑꯩꯈꯣꯏꯅ ꯈꯔ ꯃꯊꯛꯔꯣꯝ ꯀꯥꯕꯒꯤ ꯈꯔ ꯏꯪꯉꯦ
ꯑꯣ ꯑꯣ
ꯁꯥꯗꯤ ꯁꯥꯔꯤꯗꯣ ꯈꯔ ꯃꯣꯏꯒ ꯀꯝꯄꯤꯌꯔ ꯇꯧꯔꯗꯤꯀꯣ ꯑꯗꯨꯗꯤ ꯃꯣꯏꯔꯣꯝ ꯑꯩ ꯀꯩꯁꯨ ꯇꯧꯗꯦꯗ ꯌꯨꯝ ꯂꯑꯦ ꯏꯔꯦꯡ ꯏꯔꯥꯡ ꯂꯩꯕꯅꯤꯅ ꯏꯔꯥꯡꯗ ꯌꯨꯇ꯭ꯌꯨꯕꯇ ꯌꯦꯡꯉꯦ ꯃꯐꯝ ꯂꯩ
ꯎ
ꯀꯩꯁꯨ ꯇꯧꯗꯦꯗ ꯑꯗꯨꯝ ꯂꯩꯌꯦ
ꯌꯨꯝꯗ ꯂꯩꯕꯅ ꯅꯨꯡꯉꯥꯏꯕꯅꯦꯗ
ꯑꯁ ꯈꯪꯗ꯭ꯔꯦꯗ ꯊꯣꯛꯊꯣꯛꯄ ꯍꯥꯏꯕꯗꯨꯅꯦ ꯀꯩ ꯏꯟꯁꯥꯡ ꯆꯥꯔꯒꯦ
ꯃꯤꯁꯥꯏꯅ ꯗꯜ ꯆ ꯑ ꯑꯁꯤꯗꯨ ꯑꯩ ꯑꯩ ꯅꯨꯡꯗꯥꯡ ꯇꯨꯝꯗꯕ ꯃꯤꯅ ꯈꯔ ꯐꯔꯤꯌꯦ ꯇꯨꯝꯕ ꯃꯤꯅ ꯌꯥꯗ꯭ꯔꯦ
ꯎ ꯑ ꯑꯩꯕ ꯕꯣꯜ ꯌꯦꯡꯗꯕ ꯑꯩꯅ ꯉꯥꯎ
ꯍ ꯑꯁ ꯑꯩꯈꯣꯏꯋ ꯑꯩꯈꯣꯏ ꯑꯦꯛꯖꯥꯝꯒꯨꯝꯕ ꯃꯇꯝꯗꯗꯤ ꯄ ꯇꯨꯝꯗꯕꯅꯤ ꯑꯩꯒꯤ ꯑꯩꯒꯤꯕꯨ ꯃꯠꯠꯇꯤ ꯑ ꯑꯩꯈꯣꯏ ꯑꯦꯛꯖꯥꯝ ꯊꯥꯑꯕꯁꯤ ꯍꯞꯇꯥ ꯑꯅꯤꯒꯨꯝꯕ ꯑꯗꯨꯝ ꯊꯥꯏꯑꯕ ꯍꯥꯏꯗꯤ ꯑꯩꯈꯣꯏꯅ ꯌꯨꯅꯤꯚꯔꯁꯤꯇꯤ ꯑꯦꯛꯖꯥꯝ ꯊꯥꯕ ꯀꯥꯟꯗ ꯑꯩꯒꯤ ꯐ꯭ꯔꯦꯟꯗꯤ ꯇꯨꯝꯗꯦꯗ
ꯋꯥꯔꯝꯒꯅꯤ ꯑꯗꯨꯗꯤ
ꯎꯝ
ꯎꯝ ꯂꯥꯏꯔꯤꯛ ꯄꯥꯕ ꯀꯟꯕꯁꯤꯡꯗꯤ ꯑꯗꯣ ꯃꯤ ꯃꯤ ꯃꯤ ꯃꯈꯥ ꯄꯣꯜꯂꯦ ꯃꯤ ꯈꯔꯗꯤꯀꯣ
ꯎꯝ
ꯂꯥꯏꯔꯤꯛꯁꯦ ꯌꯥꯝꯅ ꯄꯥꯗꯕꯒꯨꯝꯗꯤ ꯇꯧꯕ ꯑꯗꯨ ꯑꯦꯛꯖꯥꯝꯗꯤ ꯑꯗꯨꯝ ꯄꯥꯁ ꯇꯧꯕ ꯃꯤꯁꯨ ꯂꯩ ꯑꯗꯨꯒ ꯌꯥꯝ ꯐꯥꯔꯒ ꯍꯥꯏꯗꯤ ꯄꯥꯈꯠꯀꯟꯕ ꯃꯤꯁꯨ ꯌꯥꯝ ꯂꯩꯌꯦꯕ ꯑꯗꯨꯗ ꯄꯈ ꯆꯠꯂꯒ ꯑꯗꯨꯝ ꯇꯧꯔꯒ ꯄꯥꯕꯁꯦ ꯑꯃꯨꯛ ꯄꯥꯁꯇꯨꯗꯤ ꯇꯧꯋꯦ ꯑꯗ ꯑꯃ ꯌꯥꯝꯗꯕ ꯑꯗꯨꯝ ꯇꯧꯕꯁꯨ ꯂꯩ
ꯎꯝ ꯑꯩꯈꯣꯏꯗꯤ ꯑꯗꯨꯝ ꯄꯥꯁ ꯇꯧꯔꯗꯤ ꯌꯥꯔꯒꯦ ꯑꯗꯨꯝ ꯈꯜꯂꯦꯗ
ꯎꯝ ꯑꯩꯈꯣꯏ ꯍꯣꯁꯇꯦꯜ ꯂꯩꯔꯤꯀꯥꯟꯗꯀꯣ ꯏꯃꯥꯟꯅꯕꯤ ꯑꯃ ꯂꯩꯌꯦꯕ ꯄꯈꯀꯟꯕ ꯅꯨꯄꯤ ꯑꯃ ꯂꯩꯕꯀꯣ ꯃꯥꯅ ꯑꯦꯛꯖꯥꯝ ꯂꯩꯔꯗꯤ ꯑꯗꯣ ꯃꯥꯅꯦ ꯅꯣꯛꯅꯤꯡꯕꯅꯦ ꯃꯥꯅ ꯄꯥꯈꯠꯄꯕꯩ ꯆꯥꯡꯁꯦ ꯂꯥꯏꯔꯤꯛ ꯄꯥꯅꯤꯡꯉꯥꯏ ꯐꯝꯃꯒ ꯑꯩꯈꯣꯏ ꯂꯣꯏ ꯇꯨꯝꯅ ꯆꯨꯝꯃ ꯍꯟꯗꯐꯝ ꯐꯝ ꯑꯗꯨ ꯐ ꯐꯝꯂꯒ ꯂꯩꯕꯗꯨ ꯄꯥꯝꯕ꯭ꯔꯥ ꯍꯥꯏꯔꯒꯀꯣ ꯄꯥꯎꯁꯨꯅ ꯑꯣ ꯑꯗꯒꯤ ꯐꯠꯇꯣꯛꯑꯒ ꯎꯏ ꯎꯏꯔꯒ ꯂꯩꯔꯤꯅꯤ ꯑꯁ ꯑꯩꯈꯣꯏꯅ ꯑꯗꯣ ꯃꯥꯗꯣ ꯑꯩꯗꯨꯛꯁꯨ ꯌꯥꯝꯃꯜꯂꯤ ꯍꯧꯒꯠꯂꯕ ꯑꯗꯨ ꯅꯨꯄꯤꯅꯣ ꯑꯦꯛꯖꯥꯝ ꯂꯩꯔ ꯃꯃ ꯀꯥꯟꯗꯒꯤ ꯍꯧꯒꯠꯂꯒ ꯀꯣꯃ ꯑꯗꯨꯝ ꯇꯧꯋꯤ ꯑꯩꯈꯣꯏꯅ ꯅ ꯑꯩꯈꯣꯏꯒꯤ ꯗꯣꯝꯗꯒꯤ ꯇꯥꯟꯊꯣꯛꯀꯅꯤ ꯑꯗꯨꯃꯥꯏꯅ ꯂꯩ ꯃꯤ ꯌꯥꯝ ꯄꯥꯈꯠꯀꯟꯕ ꯃꯤꯁꯨ ꯂꯩꯌꯦꯕ
ꯎꯝ
ꯑꯩꯈꯣꯏꯅ ꯑꯁ ꯅꯪꯗꯤ ꯉꯥꯎꯔꯒ ꯆꯠꯈ꯭ꯔꯅꯤ ꯉꯥꯏꯍꯥꯛ ꯂꯩꯔꯗꯤ ꯤ ꯑꯩꯈꯣꯏꯅ ꯑꯗꯨꯝ ꯅꯛꯅꯕꯤꯕꯅꯦ ꯑꯗ ꯅꯨꯄꯤꯗꯣ
ꯇꯥꯎꯝꯅꯦ ꯇꯥꯎꯝꯅꯦ ꯃꯤ ꯂꯥꯏꯔꯤꯛ ꯌꯥꯝ ꯄꯥꯕ ꯂꯩꯕꯅꯦ ꯑꯩꯒꯤ ꯔꯨꯝꯃꯦꯠ ꯁꯨꯀꯣ ꯂꯒꯥꯔꯤꯛ ꯌꯥꯝ ꯄꯥꯏ ꯑꯩꯈꯣꯏꯅ ꯐꯥꯔꯁ ꯏꯌꯥꯔ ꯀꯥꯎꯕ ꯀꯥꯟꯁꯨ ꯄꯥꯏꯌꯦ ꯑꯗꯨꯣ ꯍꯟꯗꯛ ꯍꯟꯗꯛꯇꯤ ꯑꯗꯨꯝ ꯈꯨꯔꯥꯎ ꯊꯥꯏ
ꯍꯣꯏ ꯌꯥꯝ ꯄꯥꯒꯟꯕ ꯃꯤꯁꯨ ꯂꯩꯌꯦ ꯑꯗꯣ
ꯒ꯭ꯔꯦꯨꯌꯦꯁꯟ ꯒ꯭ꯔꯦꯖꯨꯌꯦꯁꯟ ꯂꯣꯏꯔꯕꯣ
ꯑꯍ ꯂꯣꯏꯇ꯭ꯔꯤ
ꯑꯣ ꯏꯁꯇꯤꯜ
ꯑꯥ ꯑꯥ
ꯑꯗꯨꯗꯤ ꯑꯉꯥꯡꯅꯤꯅꯦ
ꯑꯉꯥꯡꯅꯤ ꯅꯣꯏꯅ ꯌꯥꯝ ꯍꯜꯂꯦ
ꯑꯦꯈꯣꯏꯕꯨ ꯑꯟꯇꯣꯜ ꯀꯣ
ꯑꯁ ꯀꯧꯕꯁꯨ ꯌꯥꯝꯖꯥꯠꯅꯦꯅ ꯏꯄꯨꯕꯨ ꯀꯧꯕ ꯌꯥꯕꯖꯥꯠꯅꯦꯅ
ꯍꯣꯏ ꯑꯁ ꯑꯩꯈꯣꯏꯅ ꯑ ꯇꯨ ꯊꯥꯎꯖꯟ ꯅꯥꯏꯟꯇꯤꯟꯗ ꯇ꯭ꯋꯦꯜꯐ ꯂꯌꯦ ꯑꯩꯈꯣꯏꯗꯤ
ꯑꯣ
ꯇꯨ ꯊꯥꯎꯖꯏꯇꯤꯟ ꯆꯣꯐ ꯂꯣꯏꯌꯦ ꯑꯗꯨ
ꯑꯁ ꯑꯗꯨꯗꯤ ꯑꯩꯈꯣꯏꯗꯤ ꯀ꯭ꯂꯥꯁ ꯅꯥꯏꯟ ꯀꯥꯅꯤꯗ
ꯑꯣꯏꯔꯝꯒꯅꯤ ꯍꯣ
ꯑꯩ ꯇꯨ ꯊꯥꯎꯖꯟ ꯇ꯭ꯋꯦꯟꯇꯤꯗ ꯇꯦꯟ ꯄꯥꯁ ꯇꯧꯕꯅꯦꯕ ꯎ
ꯑꯥ
ꯑ
ꯑꯗꯨꯒ ꯇꯨ ꯊꯥꯎꯖꯟ ꯇ꯭ꯋꯦꯟꯇꯤ ꯇꯨꯗꯅ ꯅꯣꯏꯅ ꯇ꯭ꯋꯦꯜꯐ ꯄꯥꯁ ꯇꯧꯕꯀꯣ
ꯑꯥ
ꯑꯩꯈꯣꯏꯅ ꯇꯨ ꯊꯥꯎꯖꯟ ꯇ꯭ꯋꯦꯟꯇꯤ ꯇꯨꯗꯅ ꯑꯩꯈꯣꯏꯗꯣ ꯅꯤꯠ ꯊꯥꯎꯗꯣ ꯅꯤꯠ ꯈꯜꯂꯦꯕ ꯑꯗꯒꯤ ꯇꯨ ꯊꯥꯎꯖꯟ ꯇ꯭ꯋꯦꯟꯇꯤ ꯇꯨꯗꯅ ꯇꯝꯕ ꯍꯧꯕ ꯑꯦꯝ ꯕꯤ ꯕꯤ ꯑꯦꯁ ꯇꯝꯕ ꯍꯧꯕ ꯑꯗꯨꯒ ꯍꯧꯖꯤꯛꯅ ꯐꯥꯏꯅꯦꯜ ꯏꯌꯥꯔ ꯑꯗꯨ ꯑꯗꯨꯝ ꯇꯝꯗꯦ ꯆꯪꯉꯦ ꯑꯩꯁꯨ ꯋꯥꯏ ꯑꯩ ꯑꯩ ꯌꯥꯝ ꯔꯤꯒ꯭ꯔꯦꯆꯦꯠ ꯅꯦ ꯍꯥꯏꯗꯤ ꯑꯩꯒꯤ ꯏꯃꯥꯟꯅꯕꯁꯤꯡꯗꯤ ꯃꯣꯏꯗ ꯕꯦꯡꯒꯨꯝꯕꯗ ꯊꯕꯛ ꯇꯧꯈ꯭ꯔꯦ ꯌꯥꯝ ꯁꯦꯇꯜ ꯇꯧꯈ꯭ꯔꯦꯕꯀꯣ
ꯑꯥ ꯑꯗꯣ ꯅꯪꯁꯨ ꯁꯣꯏꯗꯅꯗꯤ ꯀꯩꯅꯣ ꯇꯧꯕꯅꯤꯅ ꯀꯔꯤꯒꯤ ꯔꯤꯒ꯭ꯔꯦꯠ ꯇꯧꯕ꯭ꯔꯣ
ꯀꯔꯤꯒꯤ ꯊꯥꯔꯝꯕ꯭ꯔꯥ ꯀꯔꯤꯒꯤ ꯁꯤ ꯑꯦꯝ ꯕꯤ ꯕꯤ ꯑꯦꯁ ꯇꯝꯂꯝꯕ꯭ꯔ ꯈꯟꯈ꯭ꯔꯦ
ꯑ
ꯑꯇꯣꯞꯄ ꯄ꯭ꯔꯣꯐꯦꯁꯟ ꯍꯣꯏ ꯕꯦꯡ ꯀꯀꯤꯡꯒꯨꯝꯕ ꯑꯣꯔ ꯑꯇꯣꯞꯄ ꯑꯦꯛꯖꯥꯝꯒꯨꯝꯕ ꯊꯥꯔꯝꯈ꯭ꯔꯗꯤ ꯑꯗꯨꯝ ꯈꯜꯂꯒ ꯁꯦꯇꯜ ꯅꯨꯡꯉꯥꯏꯅ ꯁꯦꯇꯜ ꯇꯧꯈ꯭ꯔꯅꯤ ꯈꯜꯂꯤ
ꯁ ꯔꯤꯒ꯭ꯔꯦꯠ ꯇꯧꯕꯗ ꯁꯤꯁꯨ ꯐꯕꯅꯦ ꯀꯩꯅꯣ
ꯑꯁ ꯀꯨꯏ ꯀꯨꯏꯃꯟꯕꯒꯤꯀꯣ ꯍꯥꯏꯗꯤ ꯎꯝ ꯀ꯭ꯂꯥꯁ ꯇꯨꯌꯦꯜꯐ ꯂꯔꯒ ꯃꯤ ꯊꯥꯕ ꯀꯥꯟꯗꯁꯨ